ꯑꯣ
ꯑ ꯀꯩꯗꯧꯅꯤꯅꯣ
ꯑꯩ ꯑꯗꯨꯝ ꯂꯩꯔ ꯅꯪꯒꯤ
ꯑꯩꯗꯤ ꯆꯥꯛ ꯌꯦꯟꯖꯥꯡ ꯊꯧꯉꯅ ꯂꯩꯔꯅꯤ
ꯁꯤ ꯌꯦꯟꯁꯥꯡ ꯊꯣꯡꯒꯤꯅꯦ
ꯗꯥꯜ ꯑꯣꯏꯅ ꯊꯣꯡꯉꯦ ꯉꯁꯤꯗꯤ
ꯍꯅꯦ
ꯎ ꯆꯥꯛ ꯆꯥꯔꯕꯣ
ꯍꯖꯥꯔꯦ
ꯀꯩꯅꯖꯥꯡꯁꯒꯦ
ꯏꯖꯥꯡꯁꯤꯡ ꯉꯁꯤ ꯁꯣꯏ ꯌꯥ ꯆꯥꯏ ꯀꯔꯤ ꯂꯩꯇ꯭ꯔꯦ ꯃꯇꯝꯅꯤꯅ
ꯍꯣꯏ ꯍꯥꯎ ꯅꯤꯗ
ꯍꯥꯎꯕꯨꯗꯤ ꯍꯥꯎꯋꯦ ꯑꯗꯨ ꯌꯥꯝꯃꯜꯂꯕꯅꯤꯅ ꯆꯅꯤꯅꯤꯔꯦꯅꯦ ꯀꯔꯤ ꯀꯔꯤ ꯊꯕꯛ ꯇꯧꯔꯒꯦ ꯍꯟꯗꯛꯀꯤ
ꯍꯟꯗꯛꯇꯤ ꯂꯧ ꯑꯗꯨꯝ ꯆꯂꯂ
ꯑ ꯂꯎ ꯆꯕ ꯂꯅ ꯄꯥꯏꯅꯦ
ꯅꯅꯥ ꯏꯍꯇ ꯂꯣꯏꯔꯤꯅꯦ
ꯏꯅꯥꯎ ꯎꯕ꯭ꯔꯣ ꯎꯕ꯭ꯔꯣ
ꯎꯝ ꯆꯤꯡꯗꯤ ꯅꯠꯇꯦ
ꯕꯥ
ꯑꯥ
ꯎꯝ ꯂꯤꯡꯕ ꯂꯣꯏꯔꯕꯣ
ꯍꯣꯏ ꯑꯩꯈꯣꯏꯒꯤꯗꯤ ꯂꯣꯏꯔꯦ ꯃꯤꯒꯤ ꯑꯗꯨꯝ ꯆꯥ ꯂꯩꯔꯕꯅꯤꯗ
ꯑ ꯑꯁ ꯃꯤꯅꯨꯡꯁꯤ ꯌꯥꯝ ꯈꯪꯉꯤꯀꯣ ꯅꯣꯏꯁꯦ
ꯃꯣꯏꯁꯨ ꯑꯩꯈꯣꯏꯒꯤ ꯑꯗꯨꯝ ꯆꯠꯄ ꯑꯗꯨꯗ
ꯍꯣꯏ ꯍꯣꯏ ꯍꯣꯏ ꯑꯗꯨ ꯅ ꯐꯩ ꯒ꯭ꯔꯨꯞ ꯒ꯭ꯔꯨꯞ ꯆꯠꯄꯁꯨ ꯅꯨꯡꯉꯥꯏꯕꯅꯦ
ꯍꯣꯏ
ꯎꯝ ꯂꯂꯦꯝꯔꯄꯣꯗ ꯂꯄꯣꯗ ꯕꯥꯗꯂꯊꯊ ꯈꯣꯏꯗꯤ ꯑꯩꯈꯣꯏꯁꯨ ꯑꯗꯨꯝ ꯂꯎ ꯆꯠꯂꯤꯗ ꯍꯟꯗꯛꯇꯤ
ꯑꯥ
ꯑꯩꯈꯣꯏꯗꯤ ꯆꯤꯡꯂꯥꯎ ꯎꯕꯀꯣ
ꯑꯥ
ꯑꯗꯨ ꯂꯧ ꯑꯗꯨꯝ ꯆꯜꯂꯤ ꯍꯒ ꯀꯣ ꯊꯕꯛ ꯁꯨꯔꯒ ꯆꯥꯔꯣ ꯍꯥꯏꯕꯅꯤꯅ ꯑꯗꯨꯝ ꯇꯧꯔ ꯂꯩꯔꯅꯤ ꯎꯝꯦ
ꯍꯣꯏꯅꯦ
ꯇꯜꯂꯗꯤ ꯑꯗꯨꯝ ꯆꯥꯗꯕ ꯇꯥꯕꯅꯦ
ꯎꯝ ꯑꯗꯨꯅꯤ ꯣ ꯌꯦꯝꯕ꯭ꯔꯣ
ꯍꯣꯏ ꯃꯔꯥꯎ ꯃꯔꯥꯛ ꯇꯧꯌꯦ
ꯑꯗꯨꯗꯤ ꯅꯪꯅ ꯈꯟꯖꯕ ꯇꯤꯝꯗꯤ ꯂꯩꯔꯝꯅꯤꯅꯦ
ꯍꯣꯏꯅꯦ ꯁꯤꯈ꯭ꯔꯦꯅꯦ ꯁꯤꯈ꯭ꯔꯦꯅꯦ ꯑꯩꯅ ꯈꯟꯕꯗꯤ
ꯁꯤ ꯁꯤ ꯁꯤꯈ꯭ꯔꯦ
ꯍꯣꯏ
ꯍ
ꯄꯣꯛꯈ꯭ꯔꯦ ꯍꯥꯏꯕ
ꯁꯤꯒꯗꯧꯕ ꯃꯤꯕꯨ ꯈꯟꯖꯕ ꯍꯥꯏꯕꯁꯤꯁꯨ ꯂꯒꯕꯒ ꯊ ꯍ
ꯍ
ꯅꯠꯇ꯭ꯔꯣ ꯔꯅꯤꯗ ꯑꯣꯏꯔꯕꯣ
ꯅꯠꯇꯦ
ꯅꯥꯏꯃꯔꯣ ꯑꯩ ꯃꯊꯪꯗ ꯑꯗꯨꯝ ꯇꯧꯔ ꯂꯣꯏꯔꯦꯗꯅ ꯎꯝ ꯍꯟꯗꯛ ꯍꯟꯗꯛ ꯃꯊꯪꯗꯗꯤ ꯂꯩꯗꯅ
ꯎꯝ ꯎꯝ
ꯍꯧꯖꯤꯛꯁꯨ ꯑꯗꯨꯝ ꯁꯞꯄꯣꯔꯠ ꯇꯧꯕ ꯌꯥꯔꯤꯅꯦ ꯊꯦ ꯎ
ꯑꯣꯏꯣꯏꯗ
ꯑꯩꯈꯣꯏꯗ ꯆꯪꯉꯛꯑꯣ
ꯅꯪꯗꯤ ꯀꯩ ꯀꯨ ꯇꯧꯏ ꯑꯗꯨꯗꯤ
ꯑꯩꯗꯤ ꯄ꯭ꯔꯣꯐꯥꯏꯜꯗ ꯎꯕ꯭ꯔꯥ
ꯎꯗꯦꯗ ꯊꯣꯛꯇꯦ
ꯑꯩꯗꯤ ꯃꯦꯁꯤꯗ ꯇꯧꯕ
ꯑꯦꯁ ꯅꯦꯛꯁ ꯒꯦꯝꯗ ꯑꯗꯨꯝ ꯁꯤꯔꯅꯤ
ꯑꯗꯨ ꯑꯩꯈꯣꯏꯅꯦ ꯑꯩꯈꯣꯏꯅꯦ ꯕꯤꯇꯤꯡꯧꯕ ꯇꯧꯁꯤꯔꯥ ꯎꯝ ꯎꯝ ꯁꯤꯔ ꯃꯥꯅꯅꯤꯅꯦ ꯁꯝ ꯂꯧꯗꯕꯟꯗꯁꯨ
ꯏꯁ
ꯃꯥ ꯂꯧꯒꯦꯅ ꯂꯥꯛꯄ ꯅꯦꯛꯁ ꯅꯦꯛꯁꯇ ꯁꯤꯔꯅꯦꯕ ꯍꯥꯏꯕꯕꯨ ꯌꯥꯗꯦꯅꯦ ꯑꯗꯨꯅ ꯀꯅꯥ ꯂꯧꯒꯅꯤ ꯑꯗꯨꯗꯤ
ꯈꯪꯗꯦꯗ ꯑꯗꯨꯗꯤ
ꯂꯣ ꯂ ꯉꯉꯅ ꯍꯟꯗꯛꯗꯤ ꯁꯣꯏꯔꯣꯏꯅ ꯈꯜꯂꯤꯕꯅꯦ ꯑꯩꯗꯤ ꯌꯦ ꯊ
ꯌꯦꯡ ꯇꯥꯔꯦꯗꯅ
ꯎꯝꯝ
ꯅꯪꯗꯤ ꯁ꯭ꯀꯨꯜ ꯀꯥꯔꯤꯕꯣ
ꯂꯣꯏꯈ꯭ꯔꯦ ꯂꯣꯏꯁꯤꯜꯂꯦ
ꯐꯩꯅꯦ
ꯄꯤ ꯊꯤꯔꯁꯨ ꯍꯅ ꯂꯩꯔꯕꯅꯦꯗꯤ
ꯏꯁ
ꯑꯩꯅꯦꯗ ꯅꯪꯗꯤ
ꯑꯩꯗꯤ ꯀꯔꯔꯤꯗ
ꯑꯣ ꯅꯨꯡꯉꯥꯏꯅꯦ ꯅꯣꯏꯁꯦ
ꯅꯨꯡꯉꯥꯏꯗ‍ꯦꯗ ꯂꯣꯏꯁꯟꯅꯤꯡꯕꯅ ꯂꯣꯏꯔꯦ
ꯂꯣꯏꯁꯟꯂꫭꯏꯁꯟ ꯁꯤꯁꯤꯅ ꯀꯔꯤ ꯈꯟꯕꯒꯤꯅꯣ ꯈꯪꯒꯦꯗꯕꫭ ꯅꯥꯏꯁꯦ ꯌꯨꯝꯒ ꯄꯥꯟꯅꯤꯡꯉ‌ꯦ ꯍꯥꯏꯔꯛ ꯀꯅꯤ ꯍꯥꯏꯖꯟꯒꯗꯕ ꯃꯥꯜꯂꯤꯍ‌ꯦ
ꯈꯜꯂꫭꯏꯗ
ꯀꯔꯤꯒꯤ ꯍ
ꯍꯧꯖꯤꯛꯇꯤ ꯉꯜꯂꯤꯅ
ꯥꯏ
ꯇꯨꯋꯦꯜꯐ ꯈꯛꯇꯪ ꯀꯥꯔꯤ ꯉꯥꯏꯔꯦ ꯀꯩ ꯌꯨꯝꯅꫭ
ꯀꯥꯟꯁꯤ ꯉꯟꯕꯣꯡꯥ ꯉꯟꯕ ꯋꯥ ꯂꯩꯇꯅꯦ ꯑꯗꯨꯝ ꯄꯥꯟ ꯌꯥꯒ ꯑꯗꯨꯝ ꯐꯔ ꯂꯩꯕ
ꯑꯗꯨꯅ ꯑꯗꯨꯅ ꯃꯤꯒꯤ ꯋꯥꯅꯤꯗ
ꯎꯝ ꯐꯩꯅꯦ ꯑꯗꯨ ꯈꯟ ꯑꯗꯨꯃꯥꯏꯅ ꯈꯜꯂꯝꯃꯗꯤ ꯎꯝꯄꯠ ꯎꯝ ꯂꯩꯗꯤ ꯂꯩꯔꯝ ꯒꯅꯤꯗꯅ
ꯂꯩꯇ‌ꯦꯗ ꯑꯗꯨꯒꯨꯝꯕꯗꯤ
ꯀꯔꯤ ꯑꯗꯨꯕꯨꯗꯤ ꯐꯖꯗꯦꯍꯦ
ꯏꯁ ꯈꯟꯕꯤꯔꯤꯕ
ꯉꯜꯂꯦ ꯍꯥꯏꯕꯕꯨꯗꯤ ꯐꯥꯖꯩꯌꯦ ꯑꯗꯨꯕꯨ ꯂꯩꯇꯦ ꯍꯥꯏꯕ ꯐꯥꯎꯗꯤ ꯊꯥꯖꯕ ꯈꯔ ꯋꯥꯏꯍꯦ
ꯂꯩꯇ‌ꯦꯗ
ꯂꯩꯗꯗꯤ ꯐꯩꯅꯦ
ꯂꯩꯔꯒꯗꯤ ꯆꯤꯟ ꯊꯕꯣ ꯇꯥꯔꯦꯗꯗꯅꯥ
ꯎ
ꯑꯗꯨꯔꯣ
ꯍꫭꯏꯅꯦ
ꯎꯝ ꯂꯩꯇ꯭ꯔꯒꯅ ꯃꯤ ꯊꯥꯔꯎꯔꯣ
ꯇꯜꯂꯗ ꯄꯥꯝꯗ‌ꯦ
ꯑꯦ ꯌꯥꯝ ꯐꯖꯕ ꯃꯤꯕꯨ ꯄꯥꯝꯗꯦ ꯀꯥꯏꯅ ꯑꯔ ꯃ ꯌꯥꯝ ꯐꯖꯕ ꯃꯤꯅꯌꯦ ꯏꯅꯥꯛꯇ
ꯏꯁ ꯑꯣꯏꯔꯣꯏ ꯑꯗꯨꯗꯣ
ꯑ ꯑꯦ ꯃꯥꯗꯤꯦ ꯊꯕꯥꯥꯎꯁꯨ ꯇꯥꯎꯈ꯭ꯔꯦ ꯃꯆꯥꯁꯨ ꯐꯖꯩꯔꯣ ꯁꯕꯥꯟ ꯁꯕꯥꯟ ꯍꯥꯏꯔ‌ꯦꯕꯨ ꯋꯥꯠꯇꯦꯗꯣ
ꯅꯪꯗꯤ ꯅꯪꯗꯤ ꯅꯨꯄꯤꯁꯨ ꯊꯤꯔꯅꯤ ꯍꯥꯏ ꯂꯩꯔꯝꯕꯅꯤꯅ
ꯑꯩꯗꯤ ꯐꯥꯒꯤ ꯇꯧꯅꯤꯗ
ꯑꯦꯁ
ꯑꯩꯗꯤ ꯋꯥꯠꯂꯤ ꯆꯍꯤ ꯃꯉꯥ ꯇꯔꯨꯛ ꯋꯥꯠꯂꯤꯅꯦ ꯑꯩꯗꯤ ꯃꯥꯟꯕ꯭ꯔꯅꯦ
ꯃꯥꯟꯗ꯭ꯔꯗꯤ ꯅꯈꯣꯟꯁꯨ ꯌꯥꯝ ꯆꯥꯎꯋꯦ
ꯀꯅꯕ ꯃꯥꯟꯕ꯭ꯔꯣ
ꯍꯣꯏ ꯅꯨꯄꯤ ꯂꯩꯔꯕ ꯃꯥꯜꯂꯦ ꯅꯪ ꯈꯣꯟꯖꯦꯜꯗꯣ
ꯎ ꯑꯗꯨꯗꯤ ꯑꯩꯅ ꯅꯠꯇꯦ ꯍꯣꯟꯖꯦꯜ ꯆꯥꯎꯕꯗꯤ ꯃꯊꯟꯗ ꯑꯗꯨꯝ ꯆꯥꯎꯔꯛꯄꯅꯦꯍꯦ
ꯎꯝ
ꯈꯣꯟꯖꯦꯜ ꯆꯥꯎꯁꯨ ꯐꯕꯅꯤꯗ ꯏꯁꯩ ꯁꯛꯔꯀꯥꯟ ꯇꯥꯕ ꯅꯨꯡꯉꯥꯏ ꯅꯨꯄꯥ ꯈꯣꯟꯖꯦꯜꯗ
ꯑꯦ ꯅꯪꯁꯨ ꯅꯪꯁꯨ ꯍꯩꯒꯗꯧꯕ ꯃꯥꯜꯂꯦꯅ ꯍꯥꯏꯒꯦ ꯇꯧꯔꯒ ꯑꯩꯉꯣꯟꯗ ꯍꯩꯖꯤꯜꯂꯛꯏꯅꯤ
ꯑꯩꯗꯤ ꯍꯩꯒꯗ
ꯍꯩꯔꯝꯕ ꯌꯥꯏꯌꯦ ꯅꯪ ꯑꯗꯨꯝ ꯇꯥꯕꯗ ꯃꯇꯦꯛ ꯑꯃ ꯁꯛꯄꯤꯒꯔꯣ
ꯁꯩ ꯁꯄ ꯍꯩꯇꯗ
ꯈꯟꯖꯕ ꯑꯃꯗꯤ ꯂꯩꯔꯝꯅꯤꯍ ꯏꯁꯩ ꯃꯔꯛꯇ
ꯑ ꯍꯣꯏꯅꯦ ꯇꯥꯕꯨꯗꯤ ꯑꯗꯨꯝ ꯇꯥ ꯂꯩꯅꯦ ꯑꯗꯣ ꯁꯛꯄꯗꯤ ꯍꯩꯇꯦ
ꯃꯇꯦꯛ ꯑꯃ ꯐꯥꯎ ꯍꯩꯗꯕ
ꯍꯌꯦꯗ ꯁꯛꯅꯤꯡꯗꯦ
ꯈꯤꯇꯪ ꯈꯣꯉꯛꯑꯣꯅ ꯑꯣ ꯍꯥꯥ
ꯅꯪꯅ ꯍꯥꯏꯕꯗ ꯅꯤꯡꯁꯤꯡꯕ ꯊꯣꯛꯇ꯭ꯔ ꯏꯁꯈꯥꯏ
ꯑꯦ ꯃꯨꯛ ꯀꯥꯎꯔꯦ ꯍꯥꯏꯕꯗꯨꯔꯣ
ꯍꯣꯏꯅꯦ ꯑꯃꯨꯛ ꯂꯣꯏ ꯀꯥꯎꯈ꯭ꯔꯦ
ꯑꯗꯨꯗꯤ ꯂꯨꯏꯍꯦ
ꯎ ꯑꯩꯗꯤ ꯍꯩꯇꯕꯅꯤꯅ ꯍꯩꯔꯗꯤ ꯃꯇꯦꯛ ꯃꯇꯦꯛꯛꯇ ꯁꯛꯄꯤꯕ ꯌꯥꯕꯅꯤ
ꯍꯩꯔꯕꯅꯤꯗ ꯅꯪꯒꯤ ꯈꯨꯣꯟꯖꯥꯗꯣ
ꯍꯧꯖꯦ ꯃꯖꯦꯜꯅ ꯏꯁꯩꯩ ꯁꯛꯄꯅꯦ ꯇꯅꯦ
ꯀꯔꯤꯅꯣ ꯁꯛꯄ꯭ꯔꯥ ꯑꯗꯨꯗꯤ
ꯊꯛꯄ ꯌꯥꯏꯗꯗꯅ
ꯎꯝ
ꯑꯩꯗꯤ ꯏꯁꯩ ꯇꯥꯗꯦ
ꯏꯁꯩ ꯏꯁꯩ ꯈꯪꯗꯕ ꯃꯤꯕꯨ ꯂꯩꯕ꯭ꯔꯅꯦ
ꯆꯥꯔꯆꯀꯤ ꯔꯁꯤꯞ ꯇꯧꯕꯒꯤ ꯏꯁꯩꯗꯤ ꯈꯪꯉꯦ ꯈꯔ ꯑꯗꯨꯗꯤ ꯍꯧꯖꯤꯛ ꯁꯠꯄ ꯌꯥꯗꯦ ꯍ
ꯆꯥꯖꯁꯗꯕꯅꯤ ꯎꯝ ꯄꯤꯗꯤꯅꯅꯥꯎ ꯀꯌꯥ ꯁꯨꯒꯦ
ꯃꯔꯤꯁꯣꯑ ꯃꯔꯔꯤ
ꯅꯪ ꯑꯍꯟ꯭ꯔ
ꯑ ꯑꯇꯣꯝꯕꯤꯅꯦ
ꯑꯩ ꯑꯗꯨꯗꯤ ꯌꯥꯝ ꯅꯨꯡꯉꯥꯏꯔꯝꯃꯤꯅꯦ
ꯅꯨꯡꯉꯥꯏꯗꯦꯗ ꯇꯣꯝꯕꯤ ꯑꯣꯏꯕꯁꯨ
ꯑꯩ ꯑꯇꯣꯝꯕꯤ ꯑꯣꯏꯕꯁꯤ ꯈ꯭ꯋꯥꯏꯗꯒꯤ ꯅꯨꯡꯉꯥꯏ ꯍꯥꯏꯅꯦ
ꯆꯤꯟꯊꯤꯔꯤꯕꯅꯦ ꯑꯗꯨꯗꯤ
ꯀꯩꯒꯤ ꯊꯕꯛ ꯌꯥꯝ ꯀꯟꯗꯤ ꯁꯨꯍꯟꯕꯨꯕ
ꯇꯣꯝꯕꯤ ꯑꯣꯏꯔꯗꯤ ꯑ ꯑꯍꯟꯁꯤꯡꯗꯤ ꯃꯣꯏ ꯃꯣꯏ ꯁ꯭ꯀꯨꯜ ꯑꯣꯏꯣꯏꯔꯒ ꯑꯗꯨꯝ ꯃꯄꯥꯟ ꯆꯠ ꯆꯠꯈꯤꯕ ꯑꯇꯣꯝꯕꯤꯗꯤ ꯆꯠꯄꯁꯨ ꯐꯪꯗꯦ
ꯅꯪꯒꯤꯁꯨ ꯃꯇꯝ ꯂꯥꯛꯈꯤꯅꯤꯗꯅ ꯑꯗꯨꯒꯤ
ꯃꯇꯝ ꯂꯥꯔꯁꯨ ꯆꯠꯇ꯭ꯔꯤꯕꯁꯤꯗꯤ
ꯅꯪ ꯅꯣꯏ ꯄꯩꯁꯥ ꯇꯜꯂꯛꯑꯒ ꯅꯪꯗꯤ ꯄꯤꯔꯤꯗꯨꯗꯤ
ꯏꯁ ꯃꯣꯏ ꯄꯩꯁꯥ ꯇꯥꯔꯛꯂꯗꯤ ꯌꯨꯝꯒꯤꯅꯤꯗꯅ ꯑꯩꯒꯤ ꯅꯠꯇꯦ
ꯌꯨꯝꯒꯤꯗꯣ ꯅꯪꯒꯤꯁꯨ ꯌꯥꯎꯔꯕꯅꯤꯅꯦ ꯑꯩꯗꯤ ꯍꯣ ꯑꯩꯗꯤ ꯑꯩꯈꯣꯏ ꯑꯩꯈꯣꯏꯗ ꯈ꯭ꯋꯥꯏꯗꯒꯤ ꯑꯍꯟ ꯑꯣꯏꯕꯅꯤꯅꯀꯣ
ꯑꯥ
ꯋꯥꯏꯌꯦꯕ
ꯍꯣꯏꯅꯦ ꯋꯥꯕꯗꯤ ꯋꯥꯕꯅꯤꯗ ꯈꯪꯉꯤꯗ
ꯑꯗꯨ ꯑꯗꯨꯅꯅꯦ ꯑꯇꯣꯝꯕ ꯑꯇꯣꯝꯕ ꯑꯇꯣꯝꯕꯤꯁꯤꯡ ꯌꯥꯝ ꯅꯨꯡꯉꯥꯏ ꯍꯥꯏꯗꯣ ꯑꯩꯈꯣꯏꯗ ꯑꯩꯈꯣꯏꯗꯁꯨ ꯑꯇꯣꯝꯕꯤ ꯑꯃ ꯂꯩꯌꯦꯕꯀꯣ
ꯑꯥ
ꯊꯕꯛꯗꯤ ꯁꯨꯡꯁꯨ ꯁꯨꯗꯦꯕ ꯍꯧꯖꯤꯛꯗꯤꯁꯀꯨꯜ ꯍꯧꯖꯤꯛꯗꯤꯁꯀꯨꯜ ꯆꯔ ꯍꯣꯏ ꯑꯣꯝ ꯍꯧꯖꯤꯛꯇꯤ ꯁ꯭ꯀꯨꯜ ꯆꯠꯀꯦ ꯑꯗꯨꯕꯨ ꯌꯨꯝꯗ ꯂꯥꯛꯑꯁꯨ ꯑ ꯀ ꯀꯩꯁꯨ ꯇꯧꯗꯦꯕ ꯇꯨꯝꯅꯤꯡꯉꯒ ꯇꯨꯝꯃꯦ ꯆꯠꯅꯤꯡꯉꯒ ꯆꯠꯂꯦ ꯁꯤꯅꯦꯕ
ꯑꯗꯨꯗꯤ ꯅꯪ ꯂꯩꯕꯒꯤꯅꯤꯗꯅ
ꯑꯗꯨꯅꯅꯦ ꯅꯪꯁꯨ ꯁꯨꯃꯥꯏꯅ ꯇꯧꯔꯝꯃꯅꯦ
ꯑꯩꯗꯤ ꯌꯨꯝꯗ ꯑ ꯃꯃꯥꯒ ꯃꯈꯣꯏ ꯈꯛꯇꯪ ꯂꯩꯕꯅꯦ ꯑꯩꯒꯤ ꯏꯆꯤꯟꯜ ꯏꯅꯥꯎ